ꯍꯜꯂꯣ
ꯑꯣ ꯀꯩꯗꯧꯔꯝꯃꯤꯅꯣ
ꯍ ꯑꯁ ꯅꯨꯡꯗꯥꯡ ꯋꯥꯏꯔꯝꯁꯤꯗꯅꯦ ꯁꯒ ꯁꯥꯕꯒ ꯑꯗꯒꯤ ꯏꯁꯤꯡ ꯃꯥꯏꯁꯤꯡꯁꯨ ꯂꯩꯇꯕꯅꯤꯅꯅꯦ ꯇꯨꯔꯦꯟꯗꯒꯤ ꯏꯁꯤꯡ ꯁꯣꯛꯎꯔꯤꯅꯦ ꯍꯜꯂꯛꯇ ꯉꯥꯏꯔꯤꯌꯦ
ꯑꯣ ꯀꯃꯥꯏ ꯀꯃꯥꯏꯅ ꯇꯧꯒꯦ ꯍꯥꯏꯗꯤ ꯏꯁꯤꯡꯗꯨꯕꯨ ꯍꯥꯏꯗꯤ ꯃꯌꯥꯝ ꯑꯗꯨꯝ ꯆꯦꯜꯂꯤꯦꯕ ꯍꯧꯖꯤꯛꯀꯥꯟꯁ ꯅꯠꯇ꯭ꯔꯒ ꯍꯥꯏꯕꯗꯤ ꯌꯥꯝꯅ ꯆꯦꯟꯗꯕ꯭ꯔꯣ
ꯏꯁꯤꯡ ꯍꯥꯏꯗꯤ ꯏꯁꯤꯡꯁꯦ ꯇꯨꯔꯦꯟꯕꯨꯗꯤ ꯌꯥꯝ ꯅꯨꯡꯉꯥꯏꯕꯀꯣ ꯑꯗ ꯑꯩꯈꯣꯏꯒꯤꯁꯦ ꯇꯣꯇꯤꯁꯦ ꯍꯟꯗꯛꯁꯦ ꯑꯩꯈꯣꯏ ꯋꯥꯇꯔ ꯄ꯭ꯂꯥꯏ ꯋꯥꯇꯔ ꯁꯄ꯭ꯂꯥꯏꯒꯤꯅꯦ ꯀꯩꯅꯣꯝꯃ ꯇꯦꯡꯀꯤꯗꯣ ꯁꯦꯡꯇꯣꯛꯑꯦ ꯍꯥꯏꯕ꯭ꯔꯥ ꯀꯔꯤꯅꯣꯃ ꯇꯧꯋꯦꯅꯅꯦ ꯑꯩꯈꯣꯏꯒꯤ ꯇꯣꯇꯤ ꯏꯁꯤꯡꯁꯦ ꯊꯥꯛ ꯇꯕ ꯀꯨꯏꯔꯦꯕ ꯑꯗꯨꯅ ꯏꯁꯤꯡꯗꯤ ꯁꯤꯖꯤꯟꯅꯗꯕ ꯌꯥꯗꯕꯅꯤꯅ ꯑꯗꯒꯤ ꯂꯩꯕꯁꯨ ꯉꯝꯗꯕꯅꯤꯅ ꯇꯨꯔꯦꯟꯗꯒꯤ ꯑꯗꯨꯝ ꯁꯣꯛꯑꯦ ꯍꯟꯗꯛꯇꯤ
ꯑꯣ
ꯑꯗꯣ ꯅꯣꯏꯒꯤꯗꯤ ꯏꯁꯤꯡꯗ ꯀꯃꯥꯏꯅ ꯇꯧꯒꯦ ꯏꯁꯤꯡꯗꯨ ꯑꯗꯨꯝ ꯅꯨꯡꯉꯥꯏꯕ꯭ꯔꯣ
ꯑꯩꯈꯣꯏꯒꯤꯁꯨ ꯑꯗꯨꯅꯤꯅꯦ ꯍꯥꯏꯗꯤ ꯏꯁꯤꯡꯁꯦ ꯍꯧꯖꯤꯛꯀꯥꯟꯁꯦ ꯍꯥꯏꯕꯗꯤ ꯌꯥꯝꯅ ꯋꯥꯏ ꯍꯥꯏꯗꯤ ꯀꯥꯂꯣꯡꯒ ꯑꯣꯏꯔꯣꯝꯗ ꯁꯤꯖꯤꯟꯅꯕꯒꯤ ꯆꯥꯡꯅ ꯍꯦꯟꯕꯒꯤꯀꯣ
ꯑꯥ
ꯑꯗꯨꯅꯦ ꯑꯗꯣ ꯍꯥꯏꯗꯤ ꯈꯪꯗꯦ ꯇꯧꯔꯤꯁꯦ ꯑꯩꯈꯣꯏꯁꯨ ꯏꯁꯤꯡꯗꯣ ꯑꯗꯨꯝ ꯂꯩ ꯑꯗꯒꯤ ꯑꯩꯈꯣꯏꯁꯨ ꯃꯔꯛ ꯃꯔꯛꯇ ꯑꯗꯨꯝ ꯇꯨꯔꯦꯟꯗꯒꯤꯒ ꯑꯗꯨꯝ ꯁꯣꯛꯄꯁꯨ ꯌꯥꯎꯋꯦꯕ
ꯑꯣ ꯑꯗꯨ ꯑꯗꯨꯅꯤ ꯑꯅꯦ ꯑꯥ
ꯑꯩ ꯆꯅꯉꯣꯟꯗꯒ ꯍꯥꯟꯅ ꯑꯃ ꯌꯦꯟꯒ ꯁꯣꯏꯕꯨꯝꯒ ꯊꯣꯡꯕꯒꯤ ꯃꯔꯝꯗ ꯑꯃ ꯍꯥꯏꯐꯦꯠ ꯁꯨꯝ ꯍꯪꯉꯝꯕꯗꯣ
ꯑꯥ
ꯑꯗꯨꯒꯤ ꯑꯩꯁꯨ ꯍꯥꯏꯗꯤ ꯉꯁꯤꯗꯣ ꯍꯥꯏꯔꯒꯦꯅ ꯇꯧꯕꯅꯤ
ꯍꯣꯏ ꯑꯩꯁꯨ ꯅꯍꯥꯟꯗꯣ ꯍꯪꯉꯝꯃꯒ ꯑꯗꯨꯝ ꯍꯥꯏꯗꯤ ꯑꯁꯣꯝꯗ ꯑꯩꯈꯣꯏ ꯏꯃꯥ ꯍꯣꯏꯅ ꯀꯧꯔꯛꯄꯗꯒꯤ ꯑꯗꯨꯝ ꯐꯔꯛ ꯇꯥꯈ꯭ꯔꯦꯗꯅ ꯑꯗꯣ ꯑꯩꯁꯨ ꯏꯆꯦꯗ ꯍꯪꯅꯤꯡꯗꯅ ꯂꯩꯔꯝꯃꯤꯅꯦ ꯑꯗꯣ ꯉꯁꯤ ꯇꯥꯟ ꯆꯥꯔꯤꯀꯥꯟꯁꯤꯗ ꯏꯆꯦꯅ ꯑꯝꯇ ꯄꯄꯤꯔꯛꯑꯣ
ꯑꯗꯣ ꯍꯥꯏꯗꯤ ꯎ ꯀꯩꯅꯣ ꯇꯧꯕꯅꯦ ꯎ ꯑꯗꯨꯝ ꯌꯦꯟ ꯌꯦꯟꯒ ꯁꯣꯏꯕꯨꯝꯒ ꯊꯣꯡꯕꯁ ꯑꯗꯨꯝ ꯍꯥꯏꯗꯤ ꯑꯩꯈꯣꯏꯅ ꯊꯣꯡꯉ ꯌꯦꯟ ꯊꯣꯡꯕꯁꯤꯒ ꯑꯗꯨꯝ ꯃꯥꯟꯅꯗꯦ ꯃꯥꯟꯅꯩꯌꯦꯕꯀꯣ ꯃꯑꯣꯡꯁꯦ ꯍꯥꯏꯐꯦꯠꯇꯤ ꯑꯗꯨꯝ ꯃꯥꯟꯅꯩ ꯑꯗꯨꯑꯣꯏꯁꯨ ꯍꯥꯏꯗꯤ ꯃꯍꯥꯎꯁꯦ ꯌꯦꯟꯒ ꯁꯣꯏꯕꯨꯝ ꯅꯨꯡꯒ ꯊꯣꯉꯛꯄꯁꯤꯅ ꯑꯃꯨꯛ ꯍꯦꯜꯂꯦꯕ ꯍꯥꯎꯕꯁꯦ ꯑꯗꯨꯗꯨꯒ ꯍꯥꯏꯗꯤ ꯀꯃꯥꯏꯅ ꯇꯧꯅꯤ ꯍꯥꯏ ꯀꯥꯟꯗ ꯑꯩꯈꯣꯏꯅ ꯑꯗꯨꯝ ꯍꯥꯟꯅ ꯌꯦꯟ ꯊꯣꯡꯕꯒꯤ ꯃꯑꯣꯡꯁꯦ ꯑꯗꯨꯝ ꯆꯞ ꯃꯥꯟꯅꯅꯤ ꯍꯥꯏꯗꯤ ꯑꯩꯈꯣꯏꯅ ꯇꯤꯜꯍꯧ ꯆꯅꯝ ꯑꯗꯒꯤ ꯁꯤꯡ ꯍꯥꯏꯗꯤ ꯑꯩꯈꯣꯏꯅ ꯄꯥꯝ ꯆꯥꯕ ꯍꯥꯏꯗꯤ ꯌꯦꯟ ꯊꯣꯡꯕꯗ ꯁꯥꯟꯅꯕ ꯃꯔꯨ ꯃꯔꯥꯡ ꯀꯩꯗꯣ ꯑꯗꯨꯝ ꯍꯥꯏꯗꯤ ꯍꯥꯞꯄꯦꯗꯅ ꯑꯗꯣ ꯍꯥꯏꯗꯤ ꯑꯗꯨꯃꯥꯏꯅ ꯍꯥꯞꯄꯒ ꯑꯗꯨꯝ ꯊꯣꯡꯉꯅꯦꯕ ꯍꯥꯏꯗꯤ ꯑꯗꯨꯃꯥꯏꯅ ꯑꯗꯨꯝ ꯉꯧꯔꯅꯦꯕꯀꯣ
ꯑꯗꯨ ꯏꯆꯦ ꯍꯥꯏꯗꯤ ꯌꯦꯟꯒ ꯁꯣꯏꯕꯨꯝꯒ ꯊꯣꯡꯕꯁꯦ ꯍꯥꯏꯗꯤ ꯌꯦꯟꯗꯣ ꯍꯥꯟꯅ ꯉꯧꯔꯒ ꯁꯣꯏꯕꯨꯝꯗꯣ ꯍꯥꯞꯇꯣꯏꯔꯥ ꯅꯠꯇ
ꯅꯠꯇꯦ ꯅꯠꯇꯦ ꯑꯩ ꯍꯥꯏꯔꯛꯈꯤꯒꯦꯕ ꯑꯩ ꯑꯗꯨꯝ ꯑꯩ ꯍꯥꯏꯔꯛ ꯀꯦꯕ ꯑꯗꯨꯃꯥꯏꯅ ꯍꯥꯏꯗꯤ ꯑꯩꯈꯣꯏꯅ ꯑꯗꯨꯝ ꯄꯥꯝꯖꯕ ꯍꯥꯏꯗꯤ ꯃꯔꯨ ꯃꯔꯥꯡ ꯀꯩꯀꯥꯥꯁ ꯍꯥꯞꯄꯒ ꯑꯗꯨꯝ ꯌꯦꯟꯗꯤ ꯑꯗꯨꯝ ꯉꯧꯔꯦꯗꯅ ꯑꯗꯨꯒ ꯁꯣꯏꯕꯨꯝꯁꯦ ꯑꯩꯈꯣꯏꯅ ꯑꯗꯨꯝ ꯍꯥꯏꯗꯤ ꯏꯔꯣꯟꯕ ꯀꯩꯀꯥꯒꯨꯝꯕꯗ ꯇꯧꯕꯒꯤ ꯑꯗꯨꯃꯥꯏꯅ ꯑꯗꯨꯝ ꯊꯨꯝ ꯀꯩꯀꯥꯏꯗꯤ ꯁꯤꯟꯗꯅꯕ ꯑꯗꯨꯝ ꯑꯩꯈꯣꯏꯅ ꯇꯧꯕ ꯑꯄꯥꯝ ꯑꯄꯥꯝꯕ ꯄꯥꯝꯖꯕ ꯍꯩꯖꯕ ꯃꯑꯣꯡꯗ ꯑꯗꯨꯝ ꯇꯧꯖꯕꯗꯣ
ꯑꯥ
ꯑꯗꯨꯒꯨꯝꯕꯁꯨ ꯑꯗꯨꯝ ꯇꯧꯔꯅꯤ ꯑꯗꯨꯗꯨꯒ ꯑꯗꯨꯃꯥꯏꯅ ꯇꯧꯔꯒ ꯀꯥꯟꯗ ꯑꯩꯈꯣꯏꯅ ꯌꯦꯟꯁꯦ ꯍꯥꯟꯅ ꯐꯖꯅ ꯑꯗꯨꯝ ꯉꯥꯛꯇꯪ ꯂꯨꯡꯉꯕ ꯍꯥꯏꯗꯤ ꯇꯤꯊꯧꯆꯟꯝꯗ ꯍꯥꯞꯄ ꯂꯣꯏꯔ ꯃꯇꯨꯡꯗ ꯌꯦꯟꯗꯨꯒ ꯑ ꯇꯨꯒ ꯑꯩꯈꯣꯏꯅ ꯑꯃꯨꯛ ꯌꯦꯟꯁꯦ ꯉꯧꯕꯁꯦ ꯍꯥꯏꯗꯤ ꯈꯤꯇꯪ ꯃꯁꯥꯁꯦ ꯀꯩꯅꯣ ꯇꯧꯁꯜꯂꯦ ꯍꯥꯏꯕ ꯀꯥꯟꯗ ꯁꯣꯏꯕꯨꯝꯁꯦ ꯑꯃꯨꯛ ꯍꯥꯞꯄꯒ ꯑꯃꯨꯛ ꯉꯧꯕꯤꯅꯦꯕ
ꯑꯥ
ꯑꯗꯨꯒ ꯑꯗꯨꯃꯥꯏꯅ ꯍꯥꯞꯄ ꯂꯣꯏꯔꯕ ꯃꯇꯨꯡꯗ ꯑꯩꯈꯣꯏꯅ ꯑꯗꯨꯝ ꯃꯆꯨ ꯑꯗꯒꯤ ꯃꯣꯔꯣꯛ ꯍꯥꯏꯗꯤ ꯃꯣꯔꯣꯛ ꯃꯆꯨꯒꯨꯝꯕ ꯑꯗꯒꯤ ꯌꯥꯉꯪꯒꯤ ꯃꯆꯨꯒꯨꯝꯕ ꯁꯒꯨꯝꯕꯁꯦ ꯑꯗꯨꯝ ꯍꯥꯞꯄꯤꯔꯅꯦꯕ ꯑꯗꯨꯒ ꯃꯍꯤ ꯍꯥꯞꯇꯕꯤꯗ ꯑꯗꯨꯝ ꯉꯧꯈꯤꯗꯣꯏꯅꯤꯀꯣ ꯈꯔ ꯑꯗꯣ ꯃꯆꯨꯒꯨꯝꯕ ꯃꯣꯔꯣꯛ ꯃꯆꯨꯒꯨꯝꯕ ꯍꯥꯞꯄꯁꯦ ꯃꯆꯨ ꯨꯝ ꯐꯥꯕꯣꯛꯕꯨꯗꯤ ꯈꯔ ꯀꯥꯁꯤꯟꯕꯒꯤ ꯆꯥꯡꯁꯦ ꯈꯔ ꯑꯗꯨꯝ ꯍꯦꯜꯂꯛꯏꯗꯅ
ꯑ ꯃꯥꯅꯦ
ꯑꯗꯨꯗꯨꯅ ꯀꯥꯁꯤꯟꯕꯒꯤ ꯆꯥꯡꯗꯣ ꯍꯦꯜꯂꯛꯄꯅꯤꯅ ꯑꯩꯈꯣꯏꯅ ꯍꯥꯏꯗꯤ ꯀꯥꯗꯅꯕ ꯍꯥꯏꯗꯤ ꯐꯖꯅ ꯑꯗꯨꯝ ꯌꯦꯡꯕꯤꯔꯒ ꯁꯦꯟꯅ ꯕꯤ ꯇꯥꯔꯦꯀꯣ ꯃꯩꯗꯨꯁꯨ ꯃꯌꯥꯝ ꯑꯃ ꯀꯜꯍꯟꯕꯗꯣ ꯀꯜꯍꯟꯗꯕꯤꯗ ꯑꯗꯨꯗꯨꯒ ꯑꯗꯨꯝ ꯉꯧꯔꯅꯤ ꯑꯗꯨꯝ ꯍꯥꯏꯗꯤ ꯌꯦꯟꯁꯤꯗꯤ ꯀꯨꯏꯅ ꯁꯥꯡꯅ ꯍꯥꯏꯗꯤ ꯃꯨꯟꯅ ꯉꯧꯔꯤꯉꯩ ꯑꯗꯨꯝ ꯃꯈꯣꯏꯗ ꯍꯥꯎꯕꯗꯣ ꯍꯦꯜꯂꯤꯗꯅ ꯑꯗꯨꯗꯨ ꯑꯗꯨꯃꯥꯏꯅ ꯎ ꯉꯥꯎꯔꯒ ꯉꯥꯛꯇꯪ ꯁꯤ ꯉꯧꯔꯅꯤꯒ ꯑꯗꯨꯝ ꯈꯔ ꯀꯨꯏꯅ ꯑꯗꯨꯗꯨꯒ ꯑꯗꯨꯃꯥꯏꯅ ꯑꯩꯒꯤ ꯍꯥꯏꯗꯤ ꯌꯦꯟꯁꯦ ꯍꯥꯏꯗꯤ ꯐꯖꯔꯦ ꯍꯥꯏꯔ ꯀꯥꯟꯁꯤꯗ ꯑꯩꯈꯣꯏꯅ ꯑꯥꯂꯨ ꯀꯩꯀꯥꯁꯦ ꯍꯥꯞꯆꯤꯜꯂꯅꯦꯕꯀꯣ ꯑꯗꯨꯗꯨꯒ ꯍꯥꯏꯗꯤ ꯑꯗꯨꯝ ꯉꯥꯛꯇꯪ ꯉꯧꯕꯤꯔꯅꯤ ꯑꯗꯨꯗꯨꯒ ꯍꯥꯏꯗꯤ ꯑꯂꯁꯤꯗꯤ ꯑꯗꯨꯝ ꯀꯩ ꯀꯨꯏꯅ ꯆꯪꯕ ꯄꯣꯠ ꯂ ꯑꯣꯏꯅꯗꯅ ꯃꯨꯟꯕꯗ ꯑꯗꯣ ꯑꯗꯨꯃꯥꯏꯅ ꯑꯂꯨꯗꯣ ꯃꯨꯟꯕ ꯀꯥꯟꯗ ꯑꯂꯨꯁꯦ ꯍꯥꯏꯗꯤ ꯃꯐꯣꯜ ꯇꯥꯅꯕ ꯈꯔ ꯅꯝꯒꯥꯏꯒꯅꯦꯕ ꯑꯩꯈꯣꯏꯅ ꯑꯗꯨꯒ ꯑꯗꯨꯗ ꯑꯩꯈꯣꯏꯅ ꯍꯥꯏꯅꯤꯡ ꯑꯉꯧꯕ ꯆꯥꯅꯤꯡꯕꯒꯤ ꯑꯗꯨꯃꯥꯏꯅ ꯈꯣꯊꯍꯔꯁꯨ ꯌꯥꯔꯦ ꯅꯠꯇ꯭ꯔꯒꯅ ꯑꯗꯨꯝ ꯀꯩꯅꯣ ꯇꯧꯔꯒꯦ ꯃꯍꯤ ꯌꯥꯎꯅꯤꯡꯉꯦ ꯍꯥꯏꯔꯒꯅ ꯑꯗꯨꯝ ꯀꯥꯟꯗ ꯑꯗꯨꯝ ꯑꯩꯈꯣꯏꯅ ꯃꯍꯤꯁꯦ ꯍꯥꯏꯗꯤ ꯏꯁꯥꯅ ꯄꯥꯝꯃꯤꯕ ꯆꯥꯡꯃꯗ ꯍꯥꯏꯗꯤ ꯌꯥꯝꯅ ꯆꯥꯅꯤꯡꯉꯒꯅ ꯑꯗꯨꯝ ꯈꯔ ꯌꯥꯝꯅ ꯍꯥꯞꯄꯤꯔꯅꯤ ꯑꯗꯨꯗꯨꯒ ꯑꯗꯨꯝ ꯈꯔꯅ ꯑꯗꯨꯝ ꯌꯥꯅꯤ ꯆ ꯈꯟꯕꯗꯨꯅ ꯑꯗꯨꯝ ꯈꯔ ꯑꯗꯨꯝ ꯍꯥꯞꯄꯤꯔꯅꯤꯕꯀꯣ ꯑꯗꯨꯗꯨꯒ ꯑꯗꯨꯃꯥꯏꯅ ꯇꯧꯔꯒ ꯑꯗꯨꯝ ꯉꯧꯕꯤꯔꯅꯤ ꯑꯗꯨꯗꯨꯒ ꯍꯥꯏꯗꯤ ꯉꯧ ꯕꯤꯔꯅꯤ ꯍꯥꯏꯗꯤ ꯐꯨꯠꯂꯅꯤꯕ ꯃꯍꯤꯗꯣ ꯍꯥꯞꯄꯒ ꯉꯥꯛꯇꯪ ꯑꯃꯨꯛ ꯁꯧꯍꯟ ꯈꯣꯠꯍꯟ ꯇꯧꯔꯅꯦꯕ
ꯎꯝ
ꯑꯗꯨꯒ ꯑꯁ ꯑꯗꯨꯃꯥꯏꯅ ꯆꯥꯎꯋꯣ ꯅꯪꯁꯨ ꯑꯝꯇꯪ ꯑꯗꯨꯗꯨꯒ ꯂꯣꯏꯔꯝꯗꯥꯏꯗ ꯐꯗꯤꯒꯣꯝꯒꯨꯝꯕ ꯈꯔ ꯑꯗꯨꯝ ꯆꯥꯏꯌꯣꯕ ꯋꯥ ꯑꯗꯣ ꯈ꯭ꯋꯥꯏꯗꯒꯤ ꯍꯥꯎꯕꯗꯤ ꯁꯣꯏꯕꯨꯝ ꯍꯥꯞꯄꯒ ꯆ ꯕꯗꯗꯤ ꯃꯍꯤꯁꯦ ꯍꯥꯏꯗꯤ ꯈꯤꯇꯪ ꯈꯤꯇꯪ ꯍꯩꯔꯒ ꯀꯪꯍꯜꯂꯒ ꯉꯧꯕ ꯑꯃ ꯂꯩꯇ꯭ꯔꯥ
ꯎꯝ
ꯃꯥꯏꯅ ꯉꯧꯔꯒ ꯆꯥꯕꯁꯤꯅ ꯑꯃꯨꯛꯀ ꯍꯦꯟꯅꯁꯨ ꯍꯥꯎꯋꯦꯕ ꯍꯥꯏꯗꯤ ꯁꯣꯏꯕꯨꯝ ꯍꯥ ꯞꯄ ꯀꯥꯟꯗ ꯑꯁ ꯍꯥꯏꯗꯤ ꯁꯣꯏꯕꯣꯝ ꯍꯥꯏꯕꯁꯤ ꯗꯃꯛꯇꯕꯨ ꯃꯥꯗꯤ ꯏꯔꯣꯜꯂꯁꯨ ꯍꯥꯎꯏꯤ ꯑꯗꯒꯤ ꯉꯥ ꯃꯀꯣꯛ ꯀꯩꯀꯥꯗ ꯉꯧꯔꯁꯨ ꯍꯥꯎꯋꯤ ꯍꯥꯏꯗꯤ ꯁꯣꯏꯕꯨꯝ ꯍꯥꯏꯁꯤꯗꯤ ꯑꯗꯨꯝ ꯏꯍꯥꯎꯇ ꯍꯥꯎꯕ ꯄꯣꯠꯅꯤꯗꯅ ꯑꯗꯣ ꯑꯁ ꯃꯥꯒ ꯌꯦꯟꯒ ꯑꯃꯨꯛ ꯉꯥꯎ ꯁꯤꯟꯕꯁꯤꯅꯤꯁꯦ ꯍꯥꯏꯗꯤ ꯌꯥꯝꯅ ꯍꯥꯎꯔꯤꯁꯦ ꯑꯗꯒꯤ ꯊꯔꯣꯏ ꯊꯣꯡꯕꯗ ꯁꯣꯏꯕꯨꯝ ꯍꯥꯞꯄꯁꯨ ꯍꯥꯎꯋꯦꯕ ꯑꯗꯨꯝ ꯑꯗꯨꯁꯨ ꯆꯞ ꯃꯅꯅ ꯍꯥꯏꯗꯤ ꯑꯩꯈꯣꯏꯅ ꯊꯔꯣꯏ ꯊꯣꯡꯕ ꯀꯥꯟꯗ ꯊꯔꯣꯏꯁꯦ ꯍꯥꯟꯅ ꯉꯧꯋꯤꯗꯅ
ꯑꯥ
ꯊꯔꯣꯏ ꯊꯣꯡꯕꯒꯤꯁꯨ ꯑꯃꯨꯛ ꯍꯥꯏꯔꯛꯀꯦꯕ ꯑꯗ ꯊꯥꯔꯣꯏꯁꯦ ꯍꯥꯟꯅ ꯉꯧꯋꯤꯗꯅ ꯑꯗꯨꯃꯥꯏꯅ ꯑꯗꯨꯝ ꯊꯧꯔꯣꯏꯁꯦ ꯉꯧ ꯉꯥꯛꯇꯪ ꯉꯧꯔꯒ ꯑꯗꯨꯝ ꯁꯣꯏꯕꯨꯝꯁꯦ ꯑꯗꯨꯝ ꯍꯥꯞꯆꯤꯜꯂꯦꯗꯅ ꯑꯗꯨꯒ ꯑꯗꯨꯝ ꯉꯧꯕ ꯑꯗꯨ ꯑꯗꯨꯃꯥꯏꯅ ꯇꯧꯔꯤꯀꯥꯟꯗ ꯑꯩꯈꯣꯏꯅ ꯍꯦꯟꯅ ꯍꯥꯎꯅꯤꯡꯉꯗꯤ ꯑꯩꯈꯣꯏꯅ ꯑꯍꯥꯟꯕꯗ ꯌꯦꯟꯁꯦ ꯍꯥꯟꯅ ꯉꯧꯊꯣꯛꯑꯒ ꯑꯣꯏꯔꯁꯨ ꯍꯥꯞꯆꯤꯜꯂꯁꯨ ꯑꯃꯨꯛꯀ ꯍꯦꯟꯅ ꯍꯥꯎꯋꯦꯕ ꯍꯥꯏꯗꯤ ꯌꯦꯟ ꯁꯣꯏꯕꯨꯝꯒ ꯑꯗꯒꯤ ꯊꯔꯣꯏꯒ ꯉꯧꯔꯒ ꯊꯣꯡꯕ ꯍꯥꯏꯁꯨ ꯑꯗꯨꯁꯨ ꯍꯥꯎꯋꯦꯕꯀꯣ ꯑꯗꯨꯗꯨꯒ ꯅꯪ ꯑꯃ ꯍꯥꯏꯗꯤ ꯄꯥꯟꯒ ꯁꯣꯏꯕꯨꯝ ꯒ ꯏꯔꯣꯝꯕꯗꯤ ꯆꯥꯔꯕꯣ
ꯑꯁ ꯆꯦ ꯑꯗꯨꯗꯤ ꯌꯥꯝ ꯇꯣꯏꯅ ꯆꯥꯏꯌꯦ ꯑꯩꯅ ꯑꯩꯗꯤ ꯍꯥꯏꯗꯤ ꯄꯥꯟ ꯏꯔꯣꯝꯕꯗ ꯑꯩꯗꯤ ꯁꯣꯏꯕꯨꯝꯁꯦ ꯑꯅꯝꯕꯅ ꯑꯗꯨꯝ ꯍꯥꯞꯄꯦꯕ ꯁꯣꯏꯕꯨꯝ ꯍꯥꯞꯇ꯭ꯔꯗꯤ ꯑꯩꯗꯤ ꯆꯥꯅꯤꯡꯗꯦ
ꯍꯣꯏ ꯑꯗꯨꯁꯨ ꯍꯥꯎꯋꯦ ꯑꯗꯣ ꯑꯩꯈꯣꯏꯗꯤ ꯍꯥꯏꯗꯤ ꯅꯣꯡꯃ ꯑꯗꯨꯃꯥꯏꯅ ꯍꯥꯏꯗꯤ ꯕꯣꯏꯂꯔꯒ ꯅꯠꯇꯕꯤꯗꯀꯣ ꯀꯣꯏꯂꯔꯔ ꯅꯠꯇ꯭ꯔꯒ ꯃꯩꯇꯩ ꯌꯦꯟꯂ ꯑꯗꯨꯃꯥꯏꯅ ꯑꯃ ꯇꯧꯔꯒ ꯑꯩꯈꯣꯏ ꯑꯗ ꯁꯣꯏꯕꯨꯝ ꯈꯔ ꯍꯥꯞꯄꯒ ꯑꯗꯨꯃꯥꯏꯅ ꯆꯥꯁꯤꯗꯅ
ꯍꯣꯏ ꯌꯥꯏꯌꯦ ꯏꯆꯦ ꯑꯗꯒꯤ ꯍꯥꯏꯗꯤ ꯍꯧꯖꯤꯛ ꯏꯆꯦꯅ ꯍꯥꯏꯕꯤꯈꯤꯕ ꯑ ꯏꯆꯦꯅ ꯍꯧꯖꯤꯛ ꯑꯩꯉꯣꯟꯗ ꯇꯥꯛꯈꯤꯕ ꯍꯥꯏꯗꯤ ꯌꯦꯟꯒ ꯁꯣꯏꯕꯨꯝꯒ ꯊꯣꯡꯕꯒꯤꯗꯣ ꯑꯗ ꯑꯗꯨ ꯁꯨ ꯑꯩ ꯍꯥꯏꯗꯤ ꯍꯟꯗꯛꯀꯤ ꯅꯣꯡꯃꯥꯏꯖꯤꯡꯁꯤ ꯑꯣꯐꯤꯁꯇ ꯁꯨꯇꯤ ꯂꯩꯕꯅꯤꯅ ꯑꯗꯨꯒꯤ ꯅꯨꯃꯤꯠꯇꯨꯗ ꯑꯩꯁꯦ ꯌꯦꯟꯒ ꯁꯣꯏꯕꯨꯝꯒ ꯉꯧꯕ ꯍꯧꯖꯤꯛꯀꯤ ꯏꯆꯦꯅ ꯍꯥꯏꯕꯗꯣ ꯍꯦꯛꯇ ꯇꯧꯔꯒ ꯆꯥꯖꯔꯒꯦ
ꯍꯣꯏ ꯌꯥꯏꯌꯦꯦ ꯑꯗꯨꯁꯨ ꯍꯥꯏꯗꯤ ꯑꯗꯨꯃꯥꯏꯅ ꯆꯥꯎꯋꯣ ꯑꯗꯣ ꯑꯁ ꯌꯥꯝ ꯍꯥꯎꯕꯅꯤ ꯑꯗꯣ ꯑꯃ ꯉꯍꯥꯡꯃꯨ ꯅꯪꯒꯤ ꯉꯥꯅꯨ ꯉꯥꯅꯨ ꯂꯣꯏ ꯍꯥꯏꯕꯗꯣ ꯅꯣꯏꯒꯤ
ꯎꯝ
ꯑꯗꯣ ꯉꯥꯏꯍꯥꯛꯃꯨꯛꯇꯤ ꯅꯣꯏꯅ ꯉꯥꯅꯣꯗꯣ ꯃꯆꯥ ꯍꯥꯏꯗꯤ ꯀꯣꯜꯂꯦ ꯍꯥꯏꯗꯅ ꯑꯗꯨꯕꯨ ꯃꯆꯥ ꯍꯥꯏꯗꯤ ꯑꯣꯂꯕ꯭ꯔꯣ
ꯆꯦꯗꯨꯗꯣ ꯍꯥꯏꯗꯤ ꯈꯔ ꯈꯔ ꯑꯣꯟꯕꯗꯤ ꯍꯧꯔꯦ ꯏꯆꯦꯅ ꯍꯪꯉꯛꯏꯁꯦ ꯇꯥꯟ ꯗꯤ ꯆꯞ ꯆꯥꯟꯅꯔꯕꯅꯦ ꯍꯥꯏꯗꯤ ꯃꯣꯏꯁꯦ ꯑꯃꯨꯛꯇ ꯍꯥꯏꯗꯤ ꯅꯣꯡꯃꯗꯕꯨꯗꯤ ꯑꯗꯨꯝ ꯄꯨꯂꯞ ꯑꯣꯟꯗꯣꯏꯅꯦꯕꯀꯣ
ꯍꯥꯏꯗꯤ ꯈꯔ ꯈꯔ ꯑꯣꯟꯕ ꯍꯧꯔꯦ ꯍꯥꯏꯁꯦ ꯈꯔ ꯈꯔ ꯑꯣꯟꯕ ꯍꯧꯔꯦ ꯍꯥꯏꯁꯦ ꯍꯥꯏꯗꯤ ꯃꯥꯟꯅꯗꯕ ꯃꯄꯤꯒꯤ ꯑꯣꯏꯗꯣꯏꯔꯥ ꯅꯠꯇ꯭ꯔꯒꯅ ꯃꯥꯟꯅꯕ ꯃ ꯄꯤꯒꯤꯔꯣ
ꯎꯝ ꯍꯖꯤꯛ ꯑꯗꯩꯁꯦ ꯍꯥꯏꯗꯤ ꯃꯄꯤ ꯑꯃꯇꯪꯒꯤꯅꯦꯕꯀꯣ ꯍꯥꯏꯗꯤ ꯃꯥꯦ ꯑꯣꯟ ꯗ ꯑꯃꯨꯛꯀ ꯍꯥꯏꯗꯤ ꯎ ꯄꯨꯡ ꯈꯔ ꯑꯗꯨꯝ ꯆꯪꯕ ꯍꯥꯏꯇꯥꯔꯦ ꯃꯣꯏ ꯍꯥꯏꯗꯤ ꯇꯔꯦꯠ ꯅꯤꯄꯥꯟꯁꯦ ꯑꯣꯟꯅꯕ ꯍꯣꯠꯅꯕꯗ ꯑꯗꯣ ꯍꯧꯖꯤꯛ ꯍꯥꯏ ꯁꯤ ꯅꯨꯡꯁꯥ ꯍꯥꯏꯊꯔꯛꯄ ꯒꯤ ꯅꯨꯃꯤꯗꯥꯡ ꯋꯥꯏꯔꯝꯗꯣ ꯑꯗ ꯑꯩꯅ ꯃꯀꯣꯟꯅ ꯈꯤ ꯆꯪꯉꯒ ꯌꯦꯡꯉꯨꯔꯀꯥꯟꯗ ꯍꯥꯏꯗꯤ ꯑꯃꯗꯤ ꯑꯣꯟꯕ ꯍꯧ ꯍꯧꯔꯦꯕꯀꯣ ꯑꯗꯨꯗꯣ ꯃꯣꯏ ꯁꯦ ꯍꯥꯏꯗꯤ ꯑꯃ ꯑꯅꯤ ꯑꯣꯟꯕ ꯍꯧꯈ꯭ꯔꯒꯗꯤ ꯑꯩꯈꯣꯏ ꯃꯤꯁꯦ ꯆꯪꯕ ꯌꯥꯗꯦꯕ ꯍꯥꯏꯗꯤ ꯃꯣꯏ ꯅꯨꯄꯤꯁꯤꯅ ꯑꯗꯨꯝ ꯃꯆꯥꯁꯤꯡꯁꯦ ꯈꯝꯝꯕꯟꯕꯒꯤ ꯑꯗꯨꯝ ꯃꯤ ꯆꯪꯉꯛꯄꯗ ꯍꯥ ꯍꯥ ꯀꯥꯝꯃꯒ ꯇꯧꯕꯗꯣ ꯑꯗꯨꯗꯨꯒꯤ ꯑꯗꯨꯅꯦ ꯑꯗꯣ ꯍꯧꯔꯦꯟ ꯉꯥꯏꯍꯥꯛ ꯂꯩꯔꯒꯕꯨꯗꯤ ꯂꯣꯏꯅ ꯑꯣꯟꯕ ꯂꯣꯏꯔꯝꯃꯅꯤ ꯑꯗꯣ ꯍꯌꯦꯡ ꯑꯌꯨꯛ ꯑꯣꯏꯅ ꯑꯩꯈꯣꯏꯅ ꯌꯦꯡꯉꯒꯦ ꯌꯦꯡꯉꯥꯒꯦꯅ ꯇꯧꯕꯅꯤ
ꯑꯣ
ꯑꯗꯨ ꯏꯆꯦ ꯉꯥꯅꯨ ꯏꯆꯥꯁꯤꯕꯨ ꯏꯆꯦ ꯀꯌꯥ ꯄꯥꯝꯕꯤꯔꯤꯅꯣ
ꯁꯦ ꯇꯔꯥꯃꯨꯛꯇꯤ ꯂꯣꯏ ꯅꯤꯡꯉꯦꯕ ꯍꯥꯏ ꯇꯔꯃꯗꯤ ꯂꯥꯎꯅꯤꯡꯉꯦ ꯁꯣꯏꯗꯅ ꯉꯥꯝꯗꯅ ꯍꯥꯏꯗꯤ ꯑꯅꯤ ꯑꯍꯨꯝ ꯑꯃ ꯑꯗꯨꯃꯥꯏꯅ ꯁꯣꯏꯒꯁꯨ ꯑꯗꯨꯝ ꯇꯔꯦꯠ ꯑꯃ ꯅꯤꯄꯥꯥꯟ ꯑꯃ ꯑꯃꯗꯤ ꯂꯩꯍꯧꯕꯗꯣ ꯑꯗꯨꯃꯥꯏꯅ ꯍꯥꯏꯗꯤ ꯈꯔꯁꯨ ꯑꯗꯨꯝ ꯌꯥꯝꯃꯦ ꯃꯥꯗꯤ ꯃꯌꯥꯝ ꯁꯦꯟꯅꯕꯁꯨ ꯑꯩꯁꯦ ꯉꯝꯃꯣꯏ ꯍꯥꯏꯕ ꯀꯨꯟ ꯀꯨꯟꯊ꯭ꯔꯥꯃꯨꯛꯀ ꯁꯦꯟꯅꯕꯗꯤ ꯑꯗꯨꯒ ꯏꯁꯥ ꯆꯥꯅꯕꯁꯨ ꯑꯣꯏꯅꯕ ꯑꯗꯒꯤꯁꯦ ꯃꯔꯨꯝꯁꯨ ꯈꯔ ꯑꯗꯨꯝ ꯀꯣꯛꯍꯟꯒꯦꯅ ꯈꯟꯕ ꯑꯗꯣ ꯑꯩꯖꯦ ꯍꯥꯏꯗꯤ ꯅꯤꯄꯥꯟꯗꯨꯃ ꯃꯥꯄꯜꯗꯨꯃ ꯑꯗꯨꯃꯥꯏꯅ ꯉꯅꯨꯗꯣ ꯂꯩꯔꯗꯤ ꯑꯩ ꯏꯁꯥꯒꯤꯁꯨ ꯑꯗꯨꯝ ꯍꯥꯏꯗꯤ ꯃꯌꯥꯝ ꯑꯗꯨꯝ ꯑꯣꯟꯊꯣꯛꯍꯟꯕꯗꯣ ꯌꯥꯏꯗꯅ
ꯍꯣꯏ ꯌꯥꯏꯌꯦ ꯑꯗꯣ ꯏꯆꯦ ꯍꯥꯏꯗꯤ ꯑꯩꯒꯤꯁꯦ ꯍꯟꯗꯛꯁꯦ ꯇꯔꯥꯗꯤ ꯁꯨꯗ꯭ꯔꯦꯕꯀꯣ ꯅꯤꯄꯥꯜ ꯃꯥꯄꯜ ꯃꯨꯛꯇꯤ ꯁꯨꯕꯅꯦ ꯑꯗꯣ ꯍꯥꯏꯗꯤ ꯃꯣꯏꯁꯦ ꯑꯣꯟꯕ ꯃꯇꯝꯗ ꯍꯥꯏꯗꯤ ꯀꯣꯜꯂꯤꯕ ꯈꯨꯗꯤꯡꯃꯛꯁꯦ ꯂꯣꯏꯅ ꯑꯣꯟꯗꯕ ꯍꯥꯏꯗꯤ ꯑꯃ ꯑꯅꯤ ꯁꯣꯏꯕꯁꯨ ꯌꯥꯎꯋꯦꯕ ꯑꯗꯨꯗꯨꯅ ꯑꯗꯣ ꯍꯥꯏꯗꯤ ꯍꯌꯦꯡ ꯑꯌꯨꯛ ꯌꯦꯡꯕꯗ ꯑꯗꯨꯗ ꯀꯌꯥꯝ ꯐꯖꯅ ꯑꯣꯜꯂꯤꯅꯣꯗꯣ ꯑꯩ ꯌꯦꯡꯖꯔꯛꯑꯒꯦ ꯑꯗꯨꯗꯨꯒ ꯑꯑꯣꯟꯕ ꯍꯥꯏꯗꯤ ꯇꯔꯦꯠꯄꯨ ꯑꯣꯏꯔꯣ ꯅꯤꯄꯥꯥꯟꯕꯨ ꯑꯣꯏꯔꯣ ꯑꯗꯨꯝ ꯑꯋꯣꯟꯕꯁꯤꯡꯗꯨ ꯑꯩ ꯏꯆꯦꯗꯣ ꯑꯗꯨꯝ ꯂꯣꯏꯅ ꯄꯤꯔꯛꯑꯒꯦ ꯑꯗꯨꯒ ꯍꯥꯏꯗꯤ ꯎꯝ ꯍꯧꯖꯤꯛ ꯀ ꯃꯄꯤꯁꯦ ꯅꯠꯇꯕ ꯑꯇꯣꯞꯄ ꯃꯄꯤ ꯈꯔꯅꯁꯨ ꯑꯗꯨꯝ ꯀꯣꯜꯂꯤꯕꯀꯣ ꯑꯗꯨꯣ ꯃꯣꯏꯗꯤꯅ ꯃꯇꯝꯁꯦ ꯈꯤꯇꯪ ꯆꯦꯟꯅꯕ ꯑꯗꯣ ꯑꯗꯨꯁꯨ ꯍꯌꯦꯡ ꯃꯥꯏ ꯑꯣꯜꯂ ꯀꯥꯟꯗ ꯑꯗꯨꯝ ꯃꯔꯤ ꯃꯉꯥ ꯑꯗꯨꯝ ꯏꯆꯦꯅ ꯑꯋꯥꯠꯄ ꯄꯥꯝꯕꯗꯣ ꯑꯗꯨꯝ ꯍꯥꯞꯄꯛꯀꯦ ꯑꯩ
ꯑꯣ ꯍꯣꯏ ꯌꯥꯏꯌꯦ ꯑꯗꯨꯁꯨ ꯑꯗꯨ ꯅꯣꯏꯒꯤ ꯑꯗꯨꯋꯥꯏꯗꯅꯦ ꯍꯥꯏꯗꯤ ꯀꯣꯏꯂꯔꯒꯨꯝꯕꯗꯤ ꯂꯩꯇꯕ꯭ꯔꯥ
ꯏꯆꯦ ꯀꯣꯏꯂꯔꯁꯦ ꯍꯥꯏꯗꯤ ꯑꯩꯒꯤꯗꯤ ꯍꯥꯏꯗꯤ ꯌꯦꯟꯗꯣ ꯃꯩꯇꯩ ꯌꯦꯟꯅꯦꯕ ꯑꯗꯒꯤ ꯌꯦꯟ ꯉꯥꯅꯨ ꯑꯣꯛꯅꯤꯅ ꯀꯣꯏꯂꯔꯗꯤ ꯂꯣꯏꯗꯦ ꯑꯗꯣ ꯑꯩꯈꯣꯏꯒꯤ ꯊꯪꯅꯕꯗ ꯑꯩꯈꯣꯏ ꯏꯟꯗꯣꯝꯆꯥꯁꯤꯡꯒꯤꯗꯤ ꯌꯥꯝ ꯂꯣꯏꯌꯦ ꯑꯗꯣ ꯏꯆꯦ ꯀꯔꯤ ꯑ
ꯑꯗꯨ ꯍꯥꯏꯗꯤ ꯑꯩꯈꯣꯏ ꯆ ꯆꯥꯟ ꯆ ꯍꯥꯏꯕꯗꯣ
ꯑꯥ
ꯑꯗꯨ ꯁꯣꯏꯕ ꯃꯄ ꯀꯩ ꯌꯦꯡ ꯑꯩꯅ ꯍꯧꯖꯤꯛꯁꯨ ꯍꯥꯏꯈꯔꯦꯗꯅ
ꯑꯥ
ꯑꯗꯣ ꯑꯗꯨꯃꯥꯏꯅ ꯆꯥꯅꯕꯅꯤꯅꯦ ꯑꯩꯅ ꯍꯪꯉꯤꯁꯦ ꯑꯩꯈꯣꯏꯗꯣ ꯍꯥꯏꯕꯗꯤ ꯍꯧꯖꯤꯛꯀꯥꯟꯗꯣ ꯍꯥꯏꯗꯤ ꯀꯥꯂꯦꯟ ꯁꯨꯇꯤ ꯀꯩꯀꯥꯗꯣ ꯊꯥꯅꯔꯤꯕꯅꯤꯅ ꯍꯧꯖꯤꯛ ꯆꯥꯍꯧꯕꯅ ꯐꯒꯠ ꯆ꯭ꯔꯥꯅ ꯈꯟꯕ ꯑꯩꯅ
ꯍꯣꯏ ꯌꯥꯏꯌꯦ ꯏꯆꯦ ꯍꯥꯏꯗꯤ ꯑꯩꯅ ꯑꯗꯨꯝ ꯈꯔ ꯅꯛꯅꯕꯗꯣ ꯑꯣꯏꯔꯕꯅꯤꯅ ꯑꯩꯅ ꯑꯗꯨꯝ ꯍꯪꯉꯒ ꯑꯗꯒꯤ ꯑꯗꯨꯝ ꯄꯩꯁꯥ ꯅꯨꯡꯁꯥꯁꯨ ꯑꯗꯨꯝ ꯈꯔ ꯇꯥꯕꯤꯔꯛꯀꯅꯤꯗ ꯑꯗꯨ ꯑꯗꯨꯝ ꯑꯩꯈꯣꯏ ꯃꯤ ꯀꯌꯥꯅꯣꯗꯣ ꯐꯖꯅ ꯍꯪꯅ ꯈꯣꯠꯅ ꯇꯧꯔꯒ ꯍꯥꯏꯗꯤ ꯃꯤꯁꯤꯡꯗꯣ ꯈꯪꯉꯒ ꯀꯦꯖꯤꯗꯣ ꯆꯥꯎꯔꯥꯛꯄ ꯑꯃ ꯄꯥꯊꯣꯛꯑꯒ ꯑꯩ ꯍꯪꯉꯒꯦꯅꯦ ꯑꯗꯨꯗꯤ
ꯑꯗꯣ ꯍꯥꯏꯗꯤ ꯀꯦꯖꯤꯁꯦ ꯀꯌꯥ ꯀꯌꯥꯃꯨꯛꯀ ꯑꯣꯏꯒꯦ ꯀꯦꯖꯤ ꯑꯃꯗ ꯍꯥꯏꯗꯤ ꯄꯩꯁꯥ ꯀꯌꯥ ꯀꯌꯥꯃꯨꯛ ꯑꯣꯏꯒꯦꯕ
ꯆꯦ ꯃꯣꯏꯁꯦ ꯆꯍꯨꯝ ꯌꯥꯡꯈꯩꯃꯨꯛꯇꯤ ꯁꯥꯏꯌꯦꯅ ꯍꯥꯏꯐꯦꯠ ꯇꯥꯏꯑꯕꯀꯣ ꯑꯩꯈꯣꯏꯁꯨ ꯍꯥꯏꯗꯤ ꯑꯩ ꯌꯨꯝꯗ ꯉꯥꯅꯨ ꯌꯦꯟ ꯑꯗꯨꯝ ꯂꯣꯏꯕꯅꯤꯅ ꯃꯣꯏ ꯑꯗꯒꯤ ꯑ ꯂꯩꯔꯒꯗꯤ ꯀꯩꯁꯨ ꯄꯥꯛꯅꯗꯤ ꯆꯥꯗꯦ ꯑꯗꯣ ꯃꯤꯅꯁꯨ ꯃꯣꯏꯗꯩ ꯂꯩꯕ ꯂꯥꯛꯅꯕ ꯍꯥꯏꯗꯤ ꯆꯍꯨꯝ ꯌꯥꯡꯈꯩꯃꯨꯛꯇꯤ ꯁꯥꯏ ꯍꯥꯏꯌꯦ ꯑꯗꯣ ꯍꯥꯏꯗꯤ ꯑꯩꯈꯣꯏꯅ ꯂꯧꯕꯅꯤꯅ ꯑꯗꯨꯝ ꯈꯔꯗꯤ ꯌꯦꯡꯕꯤꯔꯛꯀꯅꯤꯗ
ꯑꯣ ꯑꯗꯨꯗꯤ ꯑꯩꯈꯣꯏꯗꯣ ꯍꯥꯏꯗꯤ ꯑꯩꯈꯣꯏ ꯃꯤ ꯆꯥꯒꯗꯕꯗꯣ ꯃꯣꯏ ꯑꯇꯩꯁꯨ ꯍꯥꯏꯗꯤ ꯍꯪꯅꯁꯦꯕ
ꯎꯝ